ꯍꯜꯂꯣ
ꯍꯜꯂꯣ
ꯍꯜꯂꯣ
ꯑꯣ ꯇꯥꯕ꯭ꯔꯣ
ꯇ ꯇꯥꯏꯌꯦ
ꯑꯣ ꯇꯥꯔꯦ ꯇꯥꯔꯦ
ꯎꯝ ꯅꯨꯡꯁꯥ ꯁꯥꯗ꯭ꯔꯣ ꯍꯧꯖꯤꯛꯀꯥꯟꯁꯦ
ꯍꯥ
ꯅꯨꯡꯁꯥ ꯁꯥꯏꯌꯦ ꯉꯁꯤ
ꯅꯪ ꯚꯣꯏꯁꯇꯨ ꯐꯖꯅ ꯇꯥꯗꯦ
ꯍꯧꯖꯤꯛꯇꯤ ꯇꯥꯔꯕꯣ
ꯑꯃꯨꯛ ꯑꯃꯨꯛ ꯕ꯭ꯔꯦꯛ ꯑꯣꯏꯕꯀꯣ ꯃꯔꯛꯇ
ꯎꯝ
ꯎꯝ ꯀꯩꯗꯧꯔꯝꯃꯤꯅꯣ ꯁꯨꯝ ꯐꯝꯃꯝꯃꯤꯔꯣ
ꯎꯝ
ꯎꯝ ꯅꯨꯡꯁꯥꯗꯤ ꯊꯤꯟ ꯁꯥꯏꯀꯣ ꯍꯧꯖꯤꯛꯀꯥꯟꯁꯦ
ꯎꯝ ꯉꯁꯤ ꯁꯥꯌꯦ
ꯎꯝ
ꯑꯩꯈꯣꯏ ꯑꯗꯨꯗꯤ ꯀꯣ ꯅꯣꯡ ꯑꯗꯨꯝ ꯆꯨꯕꯅꯦꯕ
ꯑ ꯑꯩꯈꯣꯏ ꯁꯣꯝꯗꯅ ꯑꯃꯨꯛ ꯄꯣꯏ ꯃꯔꯛ ꯃꯔꯛꯄꯨꯗꯤ ꯆꯨ ꯌꯥꯝ ꯀꯟꯅꯗꯤ ꯆꯨꯗꯦ
ꯎꯝ ꯆꯨꯃꯟꯕꯒꯤ ꯇꯜꯂꯦꯗ ꯌꯦꯉꯦ
ꯑꯣ ꯀꯩ ꯇꯤꯝ ꯁꯞꯄꯣꯔꯠ ꯇꯧꯏ
ꯑꯔꯖꯦꯟꯇꯤꯅꯥꯅꯣ
ꯑꯣ ꯃꯦꯁꯤ
ꯃꯥꯅ
ꯎꯝ ꯑꯩꯁꯨꯅꯤ ꯃꯦꯁꯤ
ꯎꯝ ꯐ꯭ꯔꯥꯟ
ꯍꯥꯥ
ꯐ꯭ꯔꯥꯟꯁꯨ
ꯑꯣ ꯉꯁꯤꯗꯤ ꯕꯣꯜ ꯌꯦꯡꯉꯣꯏꯗ꯭ꯔꯥ
ꯎꯝ
ꯃꯁꯤ ꯏꯪꯂꯟꯒ ꯀꯩ ꯑꯃ ꯂꯩꯕꯅꯣ ꯀꯣꯡꯒꯣ ꯍꯥꯏꯕ꯭ꯔꯥ
ꯁꯇ꯭ꯔꯗꯦ ꯌꯦꯡꯅꯤ
ꯑꯣ ꯑꯥꯔꯖꯦꯟꯇꯤꯅꯥ ꯗꯦꯠ ꯀꯌꯥꯗꯅ ꯂꯩꯕꯗꯣ
ꯗ ꯂꯥꯏꯕ ꯒꯨꯇꯧꯢ
ꯍꯣꯏ ꯃꯦꯁꯤ ꯃꯦꯁꯤ ꯄꯥꯝꯃꯤ ꯑꯩꯁꯨ ꯎꯝ ꯔꯟꯗꯣꯗꯤ ꯄꯥꯝꯗꯦ
ꯄꯥꯝꯕꯨꯗꯤ ꯄꯥꯝꯃꯦ ꯑꯗꯣ ꯑꯁ ꯃꯥꯗꯣ ꯗꯤꯁ ꯇꯥꯏꯝ ꯁꯥꯟꯅꯕꯗꯣ
ꯎꯝ
ꯎꯝ
ꯍꯣꯏ ꯍꯧꯖꯤꯛꯀꯥꯟꯁꯦ ꯃꯥ ꯌꯥꯗ꯭ꯔꯦ ꯕꯣꯜ ꯌꯥꯝ ꯁꯣꯏꯔꯦ ꯄꯩꯁꯥꯗꯤ ꯊꯥꯗ꯭ꯔꯣ ꯕꯣꯜꯒꯤ
ꯊꯗꯦꯗ ꯑꯩꯈꯣꯏꯗꯤ
ꯎ ꯑꯗꯨꯝ ꯌꯦꯡꯕꯅꯦꯕ
ꯍꯣꯏ
ꯈꯪꯗꯤ ꯍꯟꯗꯛꯁꯨ ꯑꯥꯔꯖꯦꯟꯇꯤꯅꯥꯒ ꯐ꯭ꯔꯥꯟꯁꯀ ꯆꯪꯗꯧ ꯃꯥꯜꯂꯤ ꯐꯥꯏꯅꯦꯜꯗ
ꯍꯗꯤ ꯐꯂꯅꯤ
ꯐ꯭ꯔꯥꯟꯁꯁꯨ ꯌꯥꯝ ꯐꯖꯅ ꯁꯥꯟꯅꯩꯌꯦꯕ
ꯑꯣ ꯃꯣꯏꯗꯤ ꯑꯃ ꯎꯝ ꯄꯣꯗꯔꯤꯌꯦ ꯀꯣ ꯃꯣꯏꯗꯤ
ꯍꯣꯏ ꯒꯣꯜꯁꯨ ꯃꯌꯥꯝ ꯃꯌꯥꯝ ꯆꯜꯂꯦ
ꯎꯝ ꯎꯝ ꯎꯝ
ꯇꯤꯝꯁꯨ ꯐꯖꯕ ꯃꯤ ꯌꯥꯝ ꯌꯥꯎꯋꯦꯕ ꯏꯝꯕꯥꯄꯤ ꯏꯝꯕꯥꯄꯤ ꯕꯨꯗꯤ ꯍꯣꯏ ꯌꯥꯝ ꯀꯌꯥꯝ ꯒꯣꯜ ꯆꯟꯕꯕꯨꯗꯤ ꯍꯩꯕꯀꯣ ꯕꯣꯜ ꯁꯦꯝꯕꯗꯤ ꯍꯩꯇꯕꯅꯦꯕ ꯗꯤꯝꯕꯤꯂꯦꯒꯥꯏ ꯌꯏꯗꯣ ꯌꯥꯝ ꯐꯖꯅ ꯁꯦꯝꯕꯅꯦꯕ
ꯍ ꯅꯝꯕꯔ ꯁꯕꯦꯟꯝꯕ ꯂꯩꯣ
ꯑꯥ
ꯅꯗꯒꯣ ꯑꯅꯤ ꯆꯗꯣ
ꯑꯍꯨꯝ ꯍꯦꯇ꯭ꯔꯤꯛ ꯆꯟꯈ꯭ꯔꯕꯅꯦ ꯉꯔꯥꯡ ꯅꯅꯥꯍꯜꯂ ꯀꯩꯅꯣ
ꯎꯝ
ꯑꯗꯒꯤ ꯗꯦꯝ ꯕꯦꯂꯦ ꯑꯃ ꯂꯩꯔꯦꯀꯣ ꯑꯗꯨꯒ ꯃꯣꯏ ꯑꯁꯣꯝꯗ ꯗꯨꯏ ꯍꯥꯏꯗꯝ ꯌꯥꯎꯈ꯭ꯔꯦ ꯑꯗꯨꯁꯨ ꯍꯩꯕꯅꯦ ꯑꯗꯒꯤ ꯑꯣꯂꯤꯁꯦ ꯍꯥꯏꯗꯁꯨ ꯔꯥꯏꯠ ꯋꯤꯡ ꯁꯥꯟꯅꯕꯅꯦ ꯃꯥꯁꯨ ꯍꯥꯏꯩꯕꯅꯦꯕ
ꯎꯝ
ꯑꯗꯣ ꯑꯩ ꯈꯪꯗꯦ ꯑꯟꯖꯤ ꯃꯥꯒꯤꯗꯤ ꯃꯦꯁꯤ ꯂꯩ ꯃꯩꯗꯤ ꯃꯦꯁꯤꯗ ꯑꯗꯨꯝ ꯊꯥꯖꯔꯦ
ꯎꯝ ꯁꯤꯁꯨ ꯀꯩꯅꯣ ꯂꯥꯛꯀꯨꯝꯕꯗꯤ ꯂꯩꯌꯦꯕ ꯃꯥꯗꯣ
ꯑꯥ ꯑꯗꯨꯣ ꯑꯩꯗꯤ ꯃꯥꯁꯦ ꯃꯊꯪ ꯋꯥꯔꯜ ꯀꯞꯁꯨ ꯁꯥꯟꯅꯔꯛꯇꯧ ꯃꯥꯜꯂꯦ ꯑꯗꯝ
ꯃꯥꯒꯤ ꯆꯍꯤꯗꯤ ꯁꯨ ꯍꯥꯏꯥꯏꯀꯣ
ꯑ ꯊꯥꯔꯇꯤ ꯅꯥꯏꯟ ꯆꯨꯈ꯭ꯔꯦ
ꯎꯝ
ꯑꯗꯨꯝ ꯀꯥꯎꯗꯧ ꯃꯥꯂꯦ ꯍꯥꯏꯗꯤ ꯃꯥ ꯔꯣꯅꯥꯜꯗꯣꯗꯧꯅ ꯋꯥꯗ꯭ꯔꯤꯑꯕ ꯃꯥ ꯁꯥꯟꯅꯕꯁꯦ
ꯎꯝ
ꯑꯗꯨꯝ ꯅꯨꯡꯉꯥꯏꯅ ꯁꯥꯟꯅꯔꯤ ꯑꯗꯨ ꯀꯩꯅꯣꯒ ꯌꯥꯎꯔꯝꯃꯗꯤꯀꯣ ꯀꯩ ꯍꯥꯏꯒ꯭ꯔꯦ ꯗꯤꯃꯥꯂꯤꯌꯥꯂꯤꯌꯥꯒ ꯌꯥꯎꯔꯃꯗꯤꯀꯣ ꯅꯨꯡꯉꯥꯏꯅ ꯇꯧꯅꯤ ꯀꯤꯔꯣꯏꯗꯕ
ꯎꯝ
ꯟꯇꯤꯚꯦꯂꯥꯁꯨ ꯌꯥꯎꯗꯦꯇꯗꯤꯃꯥꯔꯤꯌꯥꯁꯨ ꯌꯥꯎꯗꯦ
ꯎꯝ
ꯎꯝ ꯖꯄꯥꯟꯁꯨ ꯄꯥꯝꯃꯝꯕꯅꯦ ꯑꯗꯨ ꯄꯣꯛꯈ꯭ꯔꯦ
ꯎꯝ ꯍꯥꯏ ꯌꯦꯗꯨꯒ ꯇꯄ
ꯎꯝ
ꯑꯩꯁꯨꯣꯟ ꯁꯞꯄꯣꯔꯠ ꯇꯧꯒꯅꯦꯕ ꯑꯗꯨ ꯄꯣꯛꯒꯅꯨ
ꯃꯤ ꯌꯥꯝ ꯄꯤꯛꯄꯩꯅꯦ ꯃꯣꯏꯗꯣ ꯍꯥꯏ ꯁꯦꯀꯦꯟ ꯍꯥꯐꯇ ꯃꯣꯏ ꯍꯥꯏꯅꯈ꯭ꯔꯦꯅ ꯍꯦꯗꯤꯡ ꯇꯧꯔ ꯆꯟꯕꯒꯤ ꯃꯊꯛꯇꯗ ꯄꯤꯔꯒ ꯋꯥꯡꯟꯕꯅꯤꯅ
ꯎꯝ ꯗꯣꯃꯤꯅꯤ ꯑꯅꯤ ꯂꯩ ꯎꯃꯤꯠ ꯀꯩꯅꯣ ꯃꯤꯅꯤꯠ ꯑꯅꯤ ꯊꯥ ꯂꯥꯏꯕꯗꯨꯗ ꯑꯃꯨꯛ ꯆꯥꯟꯕꯗꯣ ꯑꯣꯏ ꯑꯁ
ꯑꯥ ꯑꯗꯨꯝ ꯄꯣꯛꯈꯦ ꯑꯗꯨꯗ ꯉꯔꯥꯡ ꯀꯩꯅꯣꯁꯨ ꯃꯥꯟꯅꯕꯅꯤꯅ ꯅꯣꯔꯋꯦꯒ ꯀꯩꯒꯤꯅꯣ ꯑꯃ ꯁꯥꯟꯅꯕꯗꯣ ꯑꯗꯨꯁꯨ ꯑꯗꯨꯃꯥꯏꯅ ꯆꯠꯂꯤꯗꯣ ꯍꯜꯂꯥꯟꯅ ꯂꯣꯏꯔꯝꯗꯥꯏꯗ
ꯏ ꯂꯣ ꯑꯗꯨꯁꯨꯣ ꯌꯦꯡꯗꯦ ꯑꯗꯨꯣ
ꯎꯝ ꯑꯩꯁꯨ ꯃꯀꯣꯛꯇꯒꯤꯕꯨꯗꯤ ꯌꯦꯡꯗꯦ ꯑꯩ ꯅ ꯑꯃꯨꯛ ꯂꯣꯏꯔꯝꯗꯥꯏꯗ ꯌꯦꯡꯕ
ꯎꯝ
ꯄꯣꯔꯇꯨꯒꯜꯗꯤ ꯈꯪꯗꯦ ꯀꯩꯒꯤꯅꯣ ꯂꯩꯕꯗꯣ ꯀꯂꯝ ꯅꯠꯇ ꯑꯥ
ꯄꯨꯕꯤ ꯌꯥ ꯅꯈ꯭ꯔꯨꯁ ꯀꯌꯥ ꯍꯥꯏ
ꯀ꯭ꯔꯣꯁꯤꯌꯥꯒ ꯍꯣꯏ ꯑꯗꯨꯗꯤ ꯃꯥ ꯄꯣꯛꯍꯧꯗꯧꯕ ꯌꯥꯝ ꯃꯥꯜꯂꯦ ꯑꯩ ꯈꯪꯗꯦ
ꯎꯅꯦ ꯑꯗꯨꯣꯗꯤ ꯃꯥꯗꯣ ꯆꯦꯟꯕ ꯉꯝꯗꯕ ꯃꯥꯜꯂꯦ ꯃꯥꯗꯣ
ꯍꯣꯏ ꯈꯪꯗꯦ ꯃꯥ ꯌꯥꯝ ꯋꯥꯔꯦ ꯍꯧꯖꯤꯛꯀꯥꯟꯅ ꯁꯥꯟꯅꯕ ꯆꯥꯟꯅꯕꯗꯣ
ꯎꯝ
ꯑꯥꯏ ꯑꯦꯝ ꯦꯛ ꯂꯥꯎꯔꯝꯃꯒ ꯑꯃꯨꯛ ꯌꯥꯈꯤꯗ꯭ꯔꯦ
ꯑꯗꯨ ꯁ ꯃꯃ ꯐꯥꯎ ꯆꯥꯟꯗꯔꯤꯕꯣꯃꯔꯣ
ꯃꯥ ꯑꯅꯤ ꯆꯂꯦ
ꯎꯝ
ꯅꯍꯥꯟ ꯎꯖꯕꯦꯛꯀꯤꯁꯇꯥꯟꯒ ꯁꯥꯟꯅꯕꯗꯣ ꯑꯗꯨꯗ ꯄꯣꯔꯇꯨꯒꯜ ꯒꯣꯜ ꯃꯉꯥ ꯆꯠꯂꯦꯕ ꯑꯗꯨꯗ ꯃꯥꯉ ꯑꯅꯤ ꯆꯠꯂꯦ
ꯎꯝ
ꯑꯗꯨꯏ ꯃꯇꯨꯡ ꯑꯍꯥꯟ ꯐꯥꯔꯁ ꯃꯦꯠꯁꯇ ꯆꯟꯗꯦ ꯁꯦꯀꯦꯟ ꯃꯦꯠꯆ ꯆꯜꯂꯦ ꯊꯥꯔꯠ ꯃꯦꯠꯆꯇꯗꯤ ꯑꯃꯨꯛ ꯆꯟꯗ꯭ꯔꯦ
ꯍ ꯃꯦꯁꯇꯗꯤ ꯖꯤꯔꯣꯅꯤꯣ
ꯑꯥ ꯖꯤꯔꯣꯅꯤ ꯍꯧꯒꯤ ꯂꯩꯁꯤ ꯅꯦꯃꯥꯔꯗꯤ ꯄꯥꯟꯗ꯭ꯔꯣ
ꯃꯥꯔꯗꯤ ꯇꯜꯂꯤ
ꯑ ꯃꯥ ꯍꯟꯗꯛꯇꯤ ꯁꯥꯟꯅꯗꯧ ꯃꯥꯟꯗ꯭ꯔꯦ ꯃꯈꯣꯡ ꯌꯥꯗ꯭ꯔꯦ
ꯎꯝ ꯅꯦꯃꯥꯔꯗꯤ ꯑꯁ ꯀꯩꯅꫭ ꯃꯥꯗꫭ ꯎꯝ ꯁꯅꯕ ꯀꯥꯟꯗ ꯄꯣ ꯑꯗꯨꯝ ꯅꯤꯕꯗꯣ
ꯅꯦ
ꯀꯩꯅꯣ ꯇꯧꯕꯈꯩꯅꯦ ꯍꯥꯏꯗꯤ ꯃꯥꯁꯤ ꯖꯨꯋꯥꯔꯒꯨꯝꯕ ꯌꯥꯝ ꯁꯥꯟꯅꯕꯅꯦꯕ ꯑꯦꯟꯖꯣꯏ ꯇꯧꯕ ꯌꯥꯝ ꯄꯥꯝꯕꯅꯦꯕ ꯑꯗꯨꯅ ꯐꯤꯖꯤꯀꯦꯜ ꯇ꯭ꯔꯦꯅꯤꯡ ꯌꯥꯝ ꯇꯧꯗꯕꯅꯦ ꯑꯗꯨꯏ
ꯎꯝ ꯑꯣ ꯆꯅꯗꯤꯃꯗ
ꯍꯩꯗꯤ ꯍꯩꯕꯅꯦ ꯃꯥꯁꯨ ꯅꯍꯥꯟꯋꯥꯏꯗꯤ
ꯎꯝ
ꯎꯝ ꯀꯩ ꯀꯩ ꯍꯣꯠꯅꯔꯤꯒꯦ ꯍꯧꯖꯤꯛ
ꯏꯁ꯭ꯀꯨꯜꯗꯀꫭ
ꯑꯥ
ꯇꯝꯕꯤꯌꯦ
ꯐꯖꯅ ꯇꯥꯗꯦ
ꯀꯥꯏꯗ ꯍꯥꯏꯅꯣ
ꯑꯩꯈꯣꯏ ꯎꯝ ꯑꯩꯈꯣꯏ ꯌꯨꯝꯒꯤꯅꯦ ꯑꯩꯈꯣꯏꯔꯣꯝꯗꯀꯣ ꯏꯁ꯭ꯀꯨꯜ ꯑꯃꯗ ꯏꯁ꯭ꯀꯨꯜ ꯑꯣꯖꯥ ꯑꯣꯏꯅ ꯂꯩꯌꯦꯕ
ꯑꯣ ꯄ꯭ꯔꯥꯏꯚꯦꯠ ꯏꯁ꯭ꯀꯨꯜꯂꯣ
ꯍꯣꯏ ꯄ꯭ꯔꯥꯏꯚꯦꯠ ꯏꯁꯀꯨꯜ ꯀꯤꯟꯗꯔ ꯒꯥꯔꯗꯦꯟꯒꯤ ꯑꫭꯖꯥꯅꯥꯗ
ꯑꯣ
ꯅꯪꯗꯤ
ꯑꯩ ꯍꯟꯗꯛ ꯃꯥꯁꯇꯔ ꯂꯣꯏꯔꯦ ꯄꯤ ꯑꯩꯆ ꯗꯤꯒꯤ ꯑꯦꯗꯃꯤꯁꯟ ꯉꯥꯏꯔꯤ
ꯎꯝ ꯎꯝ ꯍꯧꯖꯤꯗꯤ ꯌꯨꯝꯗ ꯑꯗꯨꯝ ꯂꯩꯕ꯭ꯔꯅꯦ ꯅꯪ
ꯑ ꯀꯩꯅꯣꯗ ꯂꯩꯔꯨꯕ ꯄꯟꯖꯥꯕꯇ ꯂꯩꯔꯨꯕ ꯍꯟꯗꯛ ꯊꯣꯛꯂꯛꯑꯦ ꯃꯨꯝꯕꯥꯏꯗ ꯑꯃꯨꯛ ꯆꯠꯂꯅꯤ
ꯎꯝ
ꯎꯝ
ꯅꯨꯉꯥꯏꯔꯝꯒꯅꯤ ꯑꯗꯨꯗꯤ
ꯅꯨꯡꯉꯥꯏꯇꯦ ꯁꯥꯕꯅꯤꯍꯦ ꯑꯁꯣꯝꯗꯣ ꯃꯅꯤꯄꯨꯔ ꯁꯥꯏ ꯍꯥꯏꯁꯤꯦ ꯀꯩꯁꯨ ꯅꯠꯇꯦ
ꯁꯤꯗ ꯊꯥꯔꯇꯤꯒ ꯑꯕꯞꯀ ꯁꯥꯕꯁꯤ ꯁꯥ ꯃꯥꯟꯕꯅꯦꯕ ꯑꯗꯨ ꯑꯁꯣꯝꯗꯗꯤ ꯐꯣꯔꯇꯤ ꯐꯥꯏꯚ ꯃꯊꯛꯇꯅꯦꯕ ꯁꯥꯔꯤꯁꯦ ꯈꯥꯡꯕ ꯋꯥꯥꯕꯅꯦ
ꯑꯦꯁꯤꯒꯨꯝꯕ ꯂ ꯂꯩꯗ꯭ꯔꯦꯗꯤ ꯌꯥꯝꯃ ꯋꯥꯔꯅꯤ ꯑꯗꯨꯗꯤ
ꯍꯣꯏ ꯂꯦꯞꯀꯨꯝꯕꯗꯤ ꯑꯦꯁꯤ ꯂꯣꯏ ꯍꯥꯞꯄꯦ ꯍꯣꯁꯇꯦꯜꯅ ꯑꯃꯨꯛ ꯍꯥꯞꯇꯕ ꯑꯗꯨ ꯑꯗꯨꯁꯨ ꯍꯣꯁꯇꯦꯜꯗ ꯍꯥꯞꯇ꯭ꯔꯕꯅꯤꯅ ꯂꯦꯞꯇꯗ ꯑꯗꯨꯝ ꯂꯩꯔꯦꯕ
ꯎꯝ
ꯅꯨꯡꯗꯥꯡ ꯇ ꯑꯗꯨꯒ ꯅꯨꯡꯉꯥꯏꯔꯤꯁꯤꯅ ꯑꯃꯨꯛ ꯅꯨꯡꯗꯥꯡ ꯇꯥꯔꯒꯗꯤ ꯑꯃꯨꯛ ꯌꯥꯝ ꯊꯨꯅ ꯏꯪꯊꯩꯌꯦꯕ ꯁꯤꯩ ꯅꯨꯡꯗꯥꯡꯗ ꯈꯛꯇ ꯀꯥꯗ ꯍꯜꯂꯛꯄ ꯑꯗꯨ ꯗꯦꯂꯤꯗꯤ ꯅꯨꯡꯗꯥꯡꯁꯨ ꯊꯥꯔꯇꯤ ꯐꯥꯏꯚ ꯃꯌꯥ ꯑꯗꯨꯝ ꯁꯥꯕꯅꯦ
ꯎꯝ ꯌꯥꯝ ꯋꯥꯕꯅꯦ ꯃꯅꯤꯄꯨꯔꯁꯨ ꯅꯨꯡꯉꯥꯏꯈ꯭ꯔ ꯄꯣꯠꯅꯦ ꯑꯗꯨꯏ ꯍꯥꯏꯔꫭꯗꯤ
ꯎꯝ ꯍꯧꯖꯤꯛꯐꯥꯎ ꯕ꯭ꯂꯦꯡꯀꯦꯠ ꯑꯅꯤ ꯑꯅꯤ ꯇꯧꯔꯒ ꯇꯨꯝꯕꯅꯦ
ꯎꯝ ꯅꯣꯡ ꯇꯥꯔꯛꯑꯗꯤ
ꯁ꯭ꯋꯥꯏꯗꯗꯤ ꯌꯥꯝ ꯁꯥꯗꯕ ꯑꯈꫭꯏꯗꯗꯤ
ꯑ
ꯅꯣ ꯑꯗꯨꯝ ꯆꯨꯕꯅꯦꯅ
ꯑꯣ
ꯆꯨꯃꯟꯕꯒꯤ ꯌꯥꯗ꯭ꯔꯕꯅꯦ ꯑꯩꯈꯣꯏ ꯐꯤ ꯁꯨꯕꯁꯤꯡꯗꯣ ꯀꯪꯕ ꯉꯝꯗ꯭ꯔꯦꯕ
ꯑ ꯂꯝꯕꯤꯁꯨ ꯅꯨꯡꯉꯥꯏꯇꯦ ꯅꯣꯡ ꯇꯥꯔꯗꯤ ꯎꯝ
ꯃꯥꯩꯁꯤ ꯑꯣꯗꯨ ꯃꯨꯠꯀꯅꯤ
ꯎꯝ ꯅꯣꯡꯁꯨ ꯇꯥꯃꯜꯂꯁꯨ ꯅꯨꯡꯉꯥꯏꯇꯦ
ꯎꯝ
ꯎꯝ
ꯗꯤ ꯎꯝ ꯆꯠꯇꯦ
ꯑꯣ
ꯅꯤꯡꯉꯥꯏꯁꯨ ꯂꯩꯇꯔꯦ
ꯎꯝ ꯀꯤꯟꯗꯔ ꯒꯥꯔꯗꯦꯟꯒꯤ ꯇꯥꯛꯄꯗꯣ ꯀꯃꯥꯏꯅ ꯇꯧꯒꯦ ꯋꯥꯕ꯭ꯔꯣ
ꯌꯥꯝ ꯋꯥꯕꯅꯤ
ꯍꯣꯏ ꯍꯣꯏ ꯃꯣꯏꯗꯤ ꯑꯩꯅ ꯉꯥꯡꯅꯕ ꯋꯥꯕ꯭ꯔꯥ ꯑꯉꯥꯡꯈꯩꯗ
ꯑꯣ ꯍꯣꯏ ꯃꯣꯢ ꯀꯩꯅꯣ ꯑꯄꯥꯝꯕ ꯑꯗꯨꯝ ꯇꯧꯅꯤꯡꯕꯗꯣ ꯑꯉꯥꯡꯁꯤꯡꯁꯦ
ꯑ
ꯑꯗꯨꯃꯥꯏꯅ ꯇꯧꯔꯤꯕ ꯑꯩꯈꯣꯏꯅ ꯇꯥꯛꯄꯁꯨ ꯇꯥꯗꯕ ꯑꯗꯨ ꯁꯨꯇꯤ ꯒꯨꯝꯕ ꯂꯩꯔꯗꯤꯀꯣ ꯃꯣꯏ ꯑꯃꯨꯛꯀ ꯁ꯭ꯀꯨ ꯍꯜꯂꯛꯄꯗꯣ ꯌꯥꯝ ꯋꯥꯕꯁꯨ ꯐꯖꯥꯅꯦ ꯃꯣꯏꯗꯣ ꯑꯗꯨꯝ ꯇꯥꯟꯕꯗꯣ ꯃꯣꯏꯗꯤ ꯇꯧꯋꯦꯕ
ꯑꯥ ꯇꯣꯂꯣꯞꯇꯤ ꯀꯌꯥꯒꯨꯝꯕ ꯐꯪꯉꯦ ꯑꯗꯨꯏꯗꯣ
ꯗꯤ ꯍꯣꯏ ꯁꯀꯨꯜ ꯗꯤ ꯀꯤꯟꯗꯔꯪꯒꯥꯔꯗꯦꯟꯗ ꯇꯦꯟ ꯀꯦ ꯒꯨꯝꯕ ꯄꯤꯌꯦ
ꯌꯥꯏꯗ ꯑꯗꯨ ꯀꯩꯅꯣꯗꯗꯤ ꯕꯦꯡꯒ꯭ꯂꯣꯔꯒꯨꯝꯕꯗꯀꯣ ꯇ꯭ꯋꯦꯟꯇꯤ ꯐꯥꯏꯚꯃꯨꯛ ꯐꯪꯕꯅꯦ ꯑꯗꯨꯃꯥꯏꯅ ꯇꯧꯒꯗꯅ
ꯌꯥꯝ ꯋꯥꯕꯅꯦ ꯌꯥꯝꯅ ꯄꯤꯔꯁꯨ ꯐꯥꯗꯣꯢꯅꯦ
ꯍꯣꯏ ꯋꯥꯗꯤ ꯋꯥꯕ ꯄꯩꯁꯥꯅ ꯌꯥꯝꯗꯕ
ꯗꯦꯂꯤ ꯆꯠꯅꯤꯡꯕꯅꯦ ꯑꯗꯨ ꯌꯨꯝ ꯑꯩꯈꯣꯏ ꯌꯨꯝꯒꯤ ꯃꯤꯁꯤꯡꯅ ꯌꯥꯗꯕ
ꯑꯣ
ꯎꯈꯣꯏꯗꯣ ꯏꯃꯥ ꯕꯕꯥ ꯑꯩ ꯏꯕꯨꯡ ꯑꯩꯈꯣꯏ ꯑꯗꯨꯨꯝ ꯂꯩꯕ ꯑꯗꯨꯒꯤ
ꯑꯣ ꯑꯣ ꯍꯣꯏ ꯃꯄꯥꯟ ꯊꯣꯛꯑꯗꯤ ꯂꯣꯟ ꯂꯤꯗ ꯑꯣꯏꯔꯁꯨ ꯈꯔ ꯈꯪꯉꯤꯅꯀꯣ
ꯎꯝ ꯕꯦꯡꯒꯨꯝꯕ ꯇꯧꯅꯤꯡꯕꯅꯦꯕ ꯑꯩꯗꯤ
ꯎꯝ
ꯑꯗꯨꯝ ꯂꯩꯒꯗꯕ ꯃꯥꯜꯂꯤ
ꯑꯗꯨꯗ ꯑꯗꯨꯝ ꯑꯦꯛꯖꯥꯝꯒꯨꯝꯕ ꯊꯥꯕꯗꯤ
ꯈꯥꯗ꯭ꯔꯤ
ꯍꯣꯏ ꯑꯦꯛꯖꯥꯝꯁꯨ ꯃꯌꯥꯝ ꯂꯩ
ꯍꯣꯔꯦꯟ ꯑꯃꯨꯛ ꯇꯧꯁꯦ ꯍꯥꯏꯕ
ꯑꯣ ꯍꯣꯏ ꯍꯣꯏ